ꯄꯪꯀꯥꯎꯗ ꯅꯦꯠꯋꯥꯛ ꯌꯥꯗꯦꯕ꯫
ꯎꯝ ꯑꯩꯈꯣꯏ ꯈꯨꯟꯁꯦ ꯈꯪꯗꯦ ꯅꯦꯋꯥꯛꯁꯦ ꯌꯥꯗꯦ ꯎꯝ ꯑꯗꯨꯒꯤꯅꯦ꯫ ꯅꯦꯋꯥꯛꯁꯦ ꯌꯥꯗꯦ꯫
ꯑꯍꯥ
ꯂꯧꯁꯨ ꯆꯠꯅꯤꯡꯗꯦ ꯇꯟꯁꯨ ꯇꯜꯂꯦ꯫ ꯀꯩꯗꯧꯁꯦꯔꯥ ꯈꯪꯒꯦꯗ꯫
ꯉꯁꯤꯒꯤꯗꯤ ꯑꯗꯨꯝ ꯂꯩꯁꯜꯂꯣ ꯀꯩꯅꯣ꯫ ꯆꯠꯇ꯭ꯔꯁꯨ ꯌꯥꯏꯅ꯫
ꯎꯝ ꯀꯩꯅꯣ ꯅꯣꯡꯁꯥꯁꯨ ꯊꯣꯛꯇꯦ꯫ ꯑꯗꯣ ꯅꯣꯡꯁꯨ ꯈ꯭ꯔꯥ ꯂꯩꯔꯗꯤ ꯑꯃꯨꯛ ꯆꯨꯒꯗꯝ ꯇꯥꯒꯗꯝ ꯃꯥꯂꯦꯅꯦꯍꯦ꯫ ꯅꯣꯏꯗꯤ ꯋꯦꯗꯔ ꯀꯩꯗꯧꯒꯦ ꯀꯥ ꯀꯃꯥꯏꯅ ꯇꯧꯒꯦ ꯅꯨꯡꯉꯥꯏꯕ꯭ꯔꯣ꯫
ꯑꯁ ꯅꯣꯡꯕꯨꯗꯤ ꯃꯃꯤ ꯃꯃꯤ ꯇꯧꯋꯦ ꯑꯗꯣ ꯁꯥꯕꯕꯨꯗꯤ ꯁꯥꯏꯗ꯫
ꯍꯣꯏ ꯑꯁ ꯁꯥꯕꯅꯤꯗꯥ ꯅꯣꯡ ꯑꯥ ꯅꯣꯡ ꯅꯨꯡꯁꯥ ꯊꯣꯛꯇ꯭ꯔꯁꯨ ꯅꯣꯡ ꯇꯨꯔꯁꯨ ꯍꯨꯃꯤꯠ ꯇꯧꯕꯗꯣ ꯌꯥꯝ ꯁꯥꯕꯅꯦꯕ
ꯑꯗꯨꯅꯦ ꯌꯥꯗꯦ꯫ ꯑꯩꯗꯤ ꯏꯊꯟꯇ ꯋꯥ ꯉꯥꯡꯉꯥꯒ ꯂꯩꯌꯦ ꯍꯧꯖꯤꯛꯇꯣ꯫ ꯅꯦꯠꯋꯥꯛ ꯌꯥꯗꯕꯅꯤꯅ ꯃꯊꯟꯇ ꯃꯨꯠꯈꯤꯕꯗꯣ ꯍꯤꯛ
ꯌꯥꯝ ꯅꯨꯡꯉꯥꯏꯇꯦꯕ ꯑꯗꯣ ꯅꯣꯏ ꯈꯨꯟꯖꯦ ꯊꯧꯔꯣꯏꯒꯨꯝꯕ ꯂꯩꯕ꯭ꯔꯣ꯫ ꯂꯧ ꯄꯨꯛꯇ꯫
ꯂꯩꯗꯤ ꯂꯩꯕꯅꯦ꯫ ꯍꯣꯏ ꯕꯣꯕꯣ ꯍꯣꯏꯒꯤ ꯂꯧꯗꯨꯗ ꯂꯨ ꯂꯧꯗꯨꯗꯁꯨꯀꯣ ꯌꯥꯝꯅ ꯂꯩꯕꯅꯦ ꯊꯧꯔꯣꯏꯗꯣ ꯃꯆꯥ ꯃꯆꯥ ꯐꯥꯎꯅꯗꯦꯕ ꯌꯥꯝ ꯌꯥꯝ ꯆꯥꯎꯃꯟꯕꯒꯤꯀꯣ ꯑꯗꯨꯗꯤ ꯑꯩꯗꯤ ꯑꯗꯣ ꯆꯥꯎꯃꯟꯕ ꯌꯥꯝꯅ ꯫ ꯆꯥꯎꯕ ꯊꯧꯔꯣꯏꯗꯤ ꯆꯥꯅꯤꯡꯗꯦꯕ꯫
ꯑꯣ ꯑꯩꯁꯨ ꯑꯥ ꯌꯥꯝ ꯆꯥꯎꯔꯗꯤ ꯆꯥꯅꯤꯡꯗꯦ꯫
ꯎꯝ ꯌꯥꯝꯅ ꯆꯥꯎꯕꯁꯨ ꯄꯤꯛꯁꯨ ꯎꯝ ꯃꯆꯥꯁꯨ ꯌꯥꯝꯃꯜꯂꯦ ꯌꯥꯝꯃꯦ ꯉꯥꯁꯨ ꯑꯗꯨꯝ ꯂꯩꯕꯅꯦꯕ ꯂꯧꯄꯨꯛꯇꯀꯣ ꯍꯧꯖꯤꯛꯇꯤ ꯀꯩꯅꯣ ꯑꯥ ꯂꯧ ꯀꯩꯅꯣ ꯁꯦꯝꯕ ꯍꯧꯕ ꯃꯇꯝꯗ ꯏꯁꯤꯡ ꯑ ꯆꯪꯕꯗꯣ ꯑꯗꯨꯗ ꯎꯝ ꯑ ꯀꯕꯨꯇꯥꯕꯨ ꯑꯗꯨꯝ ꯇꯥꯟꯅꯔꯒ ꯉꯥꯗꯣ ꯈꯨꯜꯂꯒ ꯆꯥꯇꯅꯦ
ꯑꯁ ꯁꯤꯔꯣꯝꯗꯗꯤ ꯉꯥ ꯄ ꯂꯩꯇꯦꯅꯦ ꯊꯔꯣꯏꯒꯨꯝꯗꯤ ꯑꯗꯨꯝ ꯂꯩꯌꯦꯕ ꯑꯣ ꯉꯥꯗꯤ ꯂꯩ ꯍꯥꯏꯕ ꯄꯥꯛ ꯇꯥꯔꯦ ꯑꯩꯈꯣꯏꯔꯣꯝꯗꯗꯤ
ꯊꯔꯣꯏ ꯑꯗꯣ ꯃꯆꯥ ꯌꯥꯎꯗ꯭ꯔꯗꯤ ꯑꯗꯨꯝ ꯍꯥꯎꯋꯦꯗꯅ
ꯍꯣꯏ ꯍꯣꯏ ꯍꯣꯏ ꯎꯝ ꯈꯨꯟꯕ ꯆꯠꯁꯔꯅ ꯈꯜꯂꯤ ꯃꯤꯁꯤ ꯑꯗꯨꯗꯅꯣꯡ ꯅꯣꯡ ꯑꯁ ꯌꯥꯝꯃꯦ ꯑꯩꯈꯣꯏ ꯈꯨꯟꯁꯦ ꯊꯔꯣꯏ ꯈꯨꯟꯕ ꯃꯤ ꯌꯥꯝꯃꯦ
ꯑ ꯅꯅꯨꯡ ꯑꯥꯏꯗꯅ ꯃꯤ ꯑꯅ
ꯑꯁ ꯑꯩꯈꯣꯏꯗꯤ ꯄꯥꯡꯅꯤꯅꯀꯣ ꯎꯗꯦꯕ ꯑꯗꯣ ꯃꯤ ꯌꯥꯝ ꯆꯠꯂꯗꯦ ꯑꯩꯗꯤ ꯈꯟꯕꯕ
ꯌꯥ ꯑꯌꯥꯝꯕ ꯃꯐꯝꯗꯗꯤ ꯑꯗꯨꯝ ꯈꯪꯉꯦ ꯑꯗꯣ ꯈꯨꯟꯕ ꯍꯩꯒꯅꯤ ꯑꯗꯣ ꯀꯔꯤꯅꯣ ꯎꯗ꯭ꯔꯗꯤ ꯀꯩꯅꯣ ꯂꯧꯕꯨꯛ ꯀꯪꯉꯛꯄ ꯃꯇꯝꯗ ꯑꯗꯨꯝ ꯊꯔꯣꯏ ꯈꯨꯟꯕ ꯆꯠꯂꯦꯗꯅ ꯑꯗꯨꯗꯣ ꯑꯩ ꯍꯩꯇꯦꯕ ꯁꯨꯔꯤ ꯀꯩꯀꯥ ꯄꯥꯏꯔꯒ ꯆꯠꯄꯗꯣ
ꯑꯩꯁꯨ ꯍꯥꯏꯗꯦ
ꯑꯗꯨ ꯍꯥꯏꯩꯇꯦ ꯑꯩꯗꯤ ꯃꯤꯅ ꯃꯤꯅ ꯂꯣꯏ ꯈꯨꯟꯕ ꯈꯨꯟꯕ ꯂꯣꯏꯔꯀꯥꯟꯗ ꯑꯩ ꯆꯪꯒꯅꯤ
ꯎꯝ ꯍꯣꯏ ꯃꯤ ꯌꯥꯝꯒꯦꯗꯤ ꯍꯥꯏꯒꯦ ꯃꯤ ꯑꯇꯣꯞꯄꯅ ꯂꯣꯏꯅ ꯄꯥꯏꯈꯤꯅꯤ
ꯑ ꯏꯁꯤꯡ ꯏꯁꯤꯡꯗ ꯂꯩꯕꯕꯨꯗꯤ ꯑꯗꯨꯗꯤ ꯑꯗꯨꯝ ꯌꯥꯏꯑꯕ ꯈꯨꯨꯟꯕ ꯍꯩꯒꯅꯤꯕ ꯎꯕꯗꯣ ꯑꯗꯨ ꯅꯠꯇ꯭ꯔꯗꯤ ꯑꯦ ꯑꯗꯨꯥꯏꯕꯤ
ꯟ ꯅꯣꯏ ꯇꯨꯔꯛꯑꯒ ꯉꯥꯒꯨꯝꯕꯗꯤ ꯂꯩꯕ꯭ꯔꯣ
ꯂꯩꯕꯅꯦ ꯎꯝ ꯌꯥꯝ ꯂꯩꯌꯦ ꯃꯤ ꯈꯔꯗꯤ ꯀꯩꯅꯣ ꯅꯣꯡ ꯇꯥꯔꯗꯤ ꯀꯩꯅꯣ ꯉꯥ ꯐꯥꯕꯒ ꯅꯨꯡꯉꯥꯏ ꯍꯥꯏ ꯍꯥꯏ ꯍꯥꯏꯅꯩꯗꯅ ꯑꯗꯨꯃꯥꯏꯅ ꯊꯔꯤ ꯇꯨꯔꯦꯟꯁꯨ ꯏꯁꯤꯡ ꯌꯥꯝꯒꯅꯤ ꯑꯗꯨꯗ
ꯑꯗꯣ ꯅꯣꯏꯔꯣꯝꯁꯦ ꯅꯦꯠ ꯅꯨꯡꯉꯥꯏꯔꯣꯏ ꯑꯩꯈꯣꯏꯔꯣꯝꯗꯤ ꯑꯁ ꯅꯦꯠꯁꯦ ꯌꯥꯗ꯭ꯔꯦ ꯅꯣꯏ ꯋꯥꯏꯐꯥꯏꯒꯨꯝꯕ ꯐꯪꯕ ꯋꯥ
ꯐꯪꯗꯦꯅ ꯀꯗꯥꯏꯗꯒꯤ ꯍꯣꯏ ꯐꯔꯅꯦ ꯐꯪꯗꯣꯏꯁꯦ
ꯑꯁꯅꯦ ꯌꯥꯗꯕꯒꯤ ꯗ꯭ꯔꯃꯥꯒꯨꯝꯕꯁꯨ ꯌꯦꯡꯕ ꯌꯥꯗ꯭ꯔꯦ ꯅꯪ ꯗ꯭ꯔꯃꯥ ꯌꯦꯡꯕꯗꯣ
ꯌꯦꯉꯦ
ꯍꯒꯗ꯭ꯔꯃ ꯌꯦꯦ
ꯑꯩꯁꯦ ꯍꯟꯗꯛꯁꯦ ꯀꯩꯅꯣ ꯃꯥꯏ ꯍꯁꯕꯦꯟ ꯏꯁꯦ ꯃꯥꯐꯤꯌꯥ ꯕꯣꯁ ꯁꯕ ꯗ꯭ꯔꯃꯥꯗꯣ
ꯃꯣꯏ ꯍꯁ ꯄꯔꯦꯁꯤ ꯃꯥꯄ ꯑ ꯑꯣ ꯑꯩꯗꯤꯦ ꯐꯤꯂꯤꯄꯤꯟꯁꯒꯗꯤ ꯌꯦꯡꯦ
ꯑꯣ ꯑꯗꯨ ꯐꯖꯩ ꯑꯗꯣ ꯀꯩꯅꯣ ꯀꯩꯅꯣ ꯇꯧꯕ ꯑ ꯅꯨꯡꯉꯥꯏꯌꯦ ꯀꯩꯅꯣ ꯇꯧꯕ ꯎꯝ ꯃꯣꯏꯅ ꯑꯩꯈꯣꯏꯗꯤ ꯀꯔꯦꯟ ꯗ꯭ꯔꯃꯥꯗꯤ ꯍꯞꯇꯥ ꯑꯃꯗ ꯑꯅꯤ ꯑꯅꯤ ꯑꯅꯤ ꯑꯅꯤ ꯄꯤꯌꯦꯗꯅ
ꯍꯥꯥ
ꯑꯗꯣ ꯑꯁꯤ ꯐꯤꯂꯤꯄꯤꯟꯁꯀꯤꯗꯤ ꯍꯞꯇꯥꯗ ꯑꯃꯈꯛꯇ ꯊꯥꯗꯣꯛ ꯊꯥꯒꯠꯄ ꯑꯗꯨꯒꯤ ꯑꯗꯨꯗꯤ ꯑꯁ ꯉꯥꯏꯕ ꯎ ꯑꯗꯨꯒꯤ ꯑꯩ ꯄꯨꯔꯥ ꯂꯣꯏꯔꯀꯥꯟꯗ ꯌꯦꯡꯁꯔꯛꯈꯅꯤꯅꯦ ꯄ ꯏꯂꯚꯦꯟ ꯐꯥꯎꯗꯤ ꯊꯣꯛꯈ꯭ꯔꯦꯕ ꯊꯥꯒꯠꯈ꯭ꯔꯦꯕ
ꯑꯗꯣ ꯎ ꯐꯄꯟꯁ ꯀꯁ ꯀꯌꯥ ꯀꯌꯥꯗꯤ ꯄꯤꯒꯦ ꯃꯣꯏꯗꯤ
ꯃꯣꯏꯁꯦ ꯈꯔ ꯑꯗꯨꯝ ꯀꯣꯔꯤꯌꯥꯟꯒꯤ ꯇꯥꯏꯞꯇ ꯑꯣ ꯁꯤꯛꯁꯇꯤꯟ ꯌꯧꯕꯁꯨ ꯌꯥꯏ ꯁꯤꯛꯁꯇꯤꯟꯁꯨ ꯌꯧꯕ ꯌꯥꯏ ꯂꯩꯌꯦ ꯑꯗꯣ ꯇ꯭ꯋꯦꯟꯇꯤ ꯇ꯭ꯋꯦꯟꯇꯤꯒ ꯁꯤꯛꯁꯇꯤꯟꯁꯦ ꯑꯌꯥꯝꯕ ꯨꯑꯗ‍‌ꯨꯝ ꯇꯧꯅꯒ
ꯑꯣ ꯑꯥ ꯇ꯭ꯋꯦꯟꯇꯤ ꯐꯥꯎꯗꯤ ꯑꯗꯨꯝ ꯌꯥꯏꯗ ꯐꯇꯤꯟ ꯇꯋꯦꯟꯤ ꯐ ꯇ ꯌꯥ ꯎꯝ ꯍ ꯑꯩꯗꯤ ꯐꯤꯂꯤꯚꯦꯟꯁꯀꯤꯗꯤ ꯃꯨꯚꯤꯒꯨꯝꯕꯗꯤ ꯑꯗꯨꯝ ꯌꯦꯡꯉꯦꯕꯀꯣ ꯑꯗꯣ ꯗ꯭ꯔꯃꯥꯗꯤ ꯑꯝ ꯍꯣꯏ ꯌꯦꯡꯗ꯭ꯔꯤ ꯑꯗꯣ ꯅꯪ ꯀꯦꯗꯃꯥꯒꯨꯝꯕꯗꯤ ꯌꯦꯡꯗ꯭ꯔꯥ
ꯌꯦꯡꯉꯦ ꯀꯩꯅꯣ ꯅꯦꯃꯦꯦꯁꯤꯁꯇꯣ ꯃꯦꯁꯦꯖ ꯇꯣ ꯑꯗꯨ ꯌꯦꯡꯉꯦꯕꯥ
ꯑꯩꯁꯨ ꯇꯪꯈꯥꯏ ꯍꯡꯒꯦ ꯌꯦꯡꯉꯝꯃꯅꯤ ꯑꯗꯣ
ꯑꯁ ꯑꯗꯨ ꯂꯣꯏꯗ꯭ꯔꯤ ꯑꯩꯁꯨ ꯊꯥꯒꯠꯄꯗꯣ ꯑꯩ ꯑꯃꯨꯛ ꯌꯦꯡꯗ꯭ꯔꯦꯕ ꯅꯠ ꯁꯣꯏ ꯑꯩꯁꯦ ꯊꯦꯡ ꯊꯦꯡꯉ ꯑꯗꯨꯨꯝꯝꯕꯒꯤꯀꯣ ꯚꯗꯤꯑꯣ ꯌꯦꯡꯗ꯭ꯔꯤꯉꯩꯗꯒꯤ ꯅꯆꯦ ꯂꯣꯏꯕ ꯍꯧꯖꯤꯛꯁꯨ ꯉꯁꯤ ꯑꯌꯨꯛꯇꯒꯤ ꯂꯣꯏꯈꯦ ꯑꯩꯅ ꯚꯤꯗꯤꯑꯣ ꯗꯥꯎꯟꯂꯣꯗ ꯇꯧꯔꯒ ꯀ‌ꯣ ꯒ꯭ꯔꯥꯎꯝꯗ ꯚꯤꯗꯤꯑꯣ ꯗꯥꯎꯟꯂꯣꯗ ꯇꯧꯔꯒꯥ ꯊꯝꯕꯥ ꯑꯗꯨꯒꯤ ꯑꯩꯗꯣ ꯀꯥꯎꯕꯅꯦꯕ ꯚꯗꯤꯑꯣꯗꯣ ꯇꯨ ꯖꯤꯕꯤ ꯍꯦꯟꯕꯗꯨꯒꯤꯅꯦ ꯇꯎꯖꯤ ꯍ‌ꯦꯟ ꯟꯕ ꯀꯦꯗ ꯀꯥꯎꯔꯒ ꯃꯨꯊꯠꯄ ꯑꯃꯨꯛ ꯀꯥꯎꯕꯅꯦꯕ ꯑꯗꯣ ꯑꯗꯨꯝ ꯊꯥꯒꯠ ꯂꯩꯔꯝꯕ ꯑꯗꯨ ꯌꯦꯡꯉꯝꯕꯅꯦ ꯅꯪ ꯃꯤꯁ ꯆꯥꯔꯛꯏꯗꯣ
ꯑꯗꯨ ꯌꯥꯎꯅꯦ ꯃꯤꯁꯁ ꯅꯨꯃꯤꯠ ꯅꯨꯡꯉꯥꯏꯕꯅꯤꯀꯣ ꯑꯗꯨꯗ꯭ꯔ ꯃꯥꯥꯁꯨ
ꯌꯥꯝ ꯅꯨꯡꯉꯥꯏꯦ
ꯑꯩꯁꯨ ꯌꯦꯡꯕ ꯂꯣꯏꯗ꯭ꯔꯤ ꯇꯪꯈꯥꯏ ꯍꯥꯐ ꯋꯦꯗꯤ ꯆꯪ ꯆꯪꯈ꯭ꯔꯕꯅꯤꯁꯨ ꯃꯣꯏ ꯂꯣꯏꯅꯗꯤ ꯊꯣꯛꯗꯤ ꯊꯣꯛꯈ꯭ꯔꯕꯅꯤꯀꯣ ꯃꯇꯝ ꯂꯩꯇꯕꯒꯤꯅꯦ ꯑꯁ ꯅꯦꯠꯁꯨ ꯌꯥꯗꯕꯒꯤ ꯌꯦꯡꯅꯤꯡꯉ ꯂꯥꯏ ꯎꯝ ꯀꯨꯏ ꯑꯃꯨꯛ ꯌꯦꯡꯗꯕꯅꯤꯅ ꯀꯨꯛ ꯇꯟ ꯂꯄ ꯋꯥꯔꯤ ꯁꯂꯅ ꯀꯥꯎꯒ ꯍꯥꯏꯗꯤ
ꯑꯇꯩ ꯌꯦꯡꯉꯒ ꯂꯩꯕꯒꯤꯀꯣ ꯅꯃꯥꯇ ꯌꯦꯡꯒ ꯂꯩꯕꯒꯤꯒ ꯑꯃꯨꯛ ꯀꯥꯎꯕꯗꯣ
ꯑꯗꯣ ꯂꯥꯁꯃꯟ ꯂꯥꯁꯃꯟ ꯑꯁꯃꯥꯟꯅ ꯗꯤꯁꯃꯥꯟꯗ ꯀꯪꯗ꯭ꯔꯦꯅꯤꯍꯦ ꯑ ꯀꯔꯦꯟꯗ꯭ꯔ ꯃꯥꯃ ꯊꯣꯛꯄꯅꯦ ꯃꯃꯤ ꯀ ꯏꯂꯦꯛꯁꯟ ꯍ ꯑꯃ
ꯑꯣ ꯑꯣ ꯑꯗꯨꯗꯤ ꯌꯦꯡꯗ꯭ꯔꯤꯗ ꯑꯗꯨꯗꯤ ꯌꯦꯡꯗ꯭ꯔꯤ ꯑꯩ ꯎꯝ ꯑꯥ
ꯑꯩꯗꯤ ꯍꯣꯏ ꯎꯝ ꯌꯥꯝ ꯅꯨꯡꯉꯥꯏꯔꯅꯦ ꯑꯁ ꯍꯔꯣ ꯑꯗꯨꯅ ꯄꯊ ꯍꯕꯗ
ꯎꯝ ꯑꯗꯨꯅꯤꯅꯦ ꯌꯦꯡꯗꯣꯏꯅꯦ ꯑꯗꯨꯒꯨꯝꯕ
ꯍ
ꯅꯨꯄꯥ ꯊꯣꯛꯑꯗꯤ ꯑꯗꯨꯝ ꯌꯦꯡꯕ ꯅꯨꯡꯉꯥꯏꯗꯅ ꯅꯠꯇꯕꯤꯗ ꯅꯨꯄꯥ ꯊꯣꯛꯇꯕꯤꯗ ꯇꯧꯕꯗꯣ ꯇꯥꯕ꯭ꯔꯣ